ꯍꯂꯣ꯫
ꯇꯥꯕꯔ꯫
ꯎꯝ ꯇꯥꯔꯦ꯫
ꯀꯩꯗꯧꯔꯝꯃꯤꯅꯣ
ꯍꯞꯄꯤ ꯐꯃꯨꯡꯗ ꯁꯥꯕꯒꯤ ꯐꯦꯟ ꯃꯈꯥꯗ ꯇꯨꯝꯃꯒ
ꯆꯞ ꯃꯥꯟꯅꯩꯌꯦ
ꯎꯝ ꯑꯗꯨꯅꯤ ꯁꯥꯕꯒꯤ ꯃꯄꯥꯟꯁꯨ ꯊꯣꯛꯄ ꯌꯥꯗꯕ
ꯎꯝ ꯍꯟꯗꯛꯁꯦ ꯅꯨꯡꯁꯥꯁꯦ ꯁꯥꯃꯟꯈ꯭ꯔꯦꯕ
ꯍꯣꯏ ꯉꯔꯥꯡꯕꯨꯗꯤ ꯅꯨꯡꯉꯥꯏꯌꯦ ꯉꯔꯥꯡꯒꯤ ꯅꯨꯃꯤꯠꯇꯣ ꯀꯩ ꯍꯦꯟꯁꯥꯡ ꯆꯥꯔꯒꯦ ꯉꯁꯤꯗꯤ
ꯑꯩ ꯉꯁꯤ ꯍꯋꯥꯏ ꯆꯥꯏꯑꯦꯗ
ꯑꯣ
ꯍꯋꯥꯏꯅ ꯊꯣꯡꯕꯗ ꯅꯀꯨꯞꯄꯤ
ꯍꯋꯥꯏꯒ ꯁꯧꯒ꯭ꯔꯤꯒ ꯃꯇꯝ ꯑꯣꯏꯕꯒꯤ ꯍꯧꯒꯥꯏ ꯑꯁꯥꯡꯕ꯭ꯔꯣ
ꯍꯣꯏ
ꯎꯝ ꯃꯇꯝ ꯑꯣꯏꯕꯒꯤꯅꯦ ꯑꯩꯁꯨ ꯁꯧꯒ꯭ꯔꯤꯅꯦ
ꯎꯝ ꯍꯋꯥꯏ ꯁꯧꯒ꯭ꯔꯤ ꯑꯗꯨꯝ ꯆꯠꯅꯩ ꯑꯩꯁꯨ
ꯎꯝ ꯌꯨꯝꯗ ꯑꯗꯨꯝ ꯂꯩꯕ꯭ꯔꯥ ꯉꯁꯤꯗꯤ
ꯍꯣꯏ ꯑꯩ ꯍꯣꯏ ꯑꯗꯨꯝ ꯂꯩꯌꯦ ꯄꯥꯟ ꯊꯣꯛ ꯊꯣꯛꯅꯤꯡꯉꯥꯏꯁꯨ ꯂꯩꯇ꯭ꯔꯦ
ꯑꯣ
ꯑꯦꯛꯖꯥꯝ ꯂꯩꯌꯦꯕ ꯍꯟꯗꯛꯁꯦ ꯑꯗꯨꯒꯤ
ꯑꯥ ꯂꯥꯏꯔꯤꯛ ꯇꯝꯃꯒ ꯂꯩꯩꯕ
ꯑꯣ
ꯎꯝ ꯅꯊꯟꯇꯥ ꯂꯩꯕ꯭ꯔꯥ
ꯍꯨꯝ ꯏꯕꯥ ꯏꯃꯥꯟꯅꯕꯤ ꯑꯃꯒ ꯂꯩꯌꯦ
ꯎꯝ
ꯏꯕꯥꯅꯤ
ꯎꯝ ꯂꯩꯁꯥꯕꯤꯁꯤꯡꯗꯤ ꯃꯊꯟꯇ ꯂꯩꯕ ꯕꯒꯨꯝꯕ ꯏꯃꯥꯟꯅꯕꯤꯒ ꯂꯩꯕꯒꯨꯝꯕ ꯑꯗꯨꯅ ꯑꯌꯥꯝꯕꯅꯤꯗ
ꯍꯣꯏ ꯏꯊꯟꯇꯥꯗꯤ ꯂꯩꯕ ꯅꯨꯡꯉꯥꯏꯇꯦ ꯑꯗꯨꯒꯤ
ꯎꯝ
ꯏꯕꯥꯟꯅꯕꯤ ꯏꯃꯥꯟꯕꯤꯒ ꯏꯕꯥꯅꯤ ꯂꯩꯃꯤꯟꯅꯩ
ꯑꯃꯗ ꯍꯥꯏ ꯏꯃꯥꯟꯅꯕꯤꯒ ꯂꯩ ꯍꯥꯏꯕ ꯌꯥꯎꯋꯦ ꯑꯃꯗ ꯑꯃꯨꯛ ꯏꯊꯟꯗ ꯂꯩ ꯍꯥꯏꯕ ꯌꯥꯎꯋꯦ
ꯎꯝ ꯅꯪꯗꯤ ꯅꯪꯒꯤꯗꯤ
ꯍꯥꯥ
ꯅꯪꯗꯤ
ꯑꯩꯗꯤ ꯑꯩꯈꯣꯏ ꯄꯨꯜꯂꯞ ꯏꯃꯨꯡ ꯄꯨꯜꯂꯞ ꯂꯩꯕꯅꯦ
ꯎꯝ ꯎꯝ
ꯍꯣꯏ ꯄꯨꯜꯂꯞ ꯍꯥꯏꯕꯕꯨ ꯑꯩꯈꯣꯏ ꯃꯤ ꯌꯥꯝꯗꯦꯗ ꯈꯣꯏꯗꯤ ꯆꯥꯛ ꯌꯦꯟꯁꯥꯡꯒꯨꯝꯗꯤ ꯅꯊꯟꯇ ꯅꯣꯏꯅ ꯊꯣꯡꯉꯒ ꯆꯥꯕ꯭ꯔꯥ ꯀꯃꯥꯏ ꯇꯧꯒꯦ
ꯍꯣꯏ ꯑꯩꯈꯣꯏꯅ ꯊꯣꯡꯕꯅꯤ
ꯑꯣ ꯑꯣ ꯑꯣ ꯂꯩꯕ ꯈꯛꯇꯪ ꯑꯣꯏꯔꯝꯃꯅꯤꯀꯣ ꯍꯟꯗꯛꯇꯤ
ꯑꯥ
ꯑꯥ
ꯑꯗꯨꯅ ꯋꯥꯏꯑꯦꯕ ꯄꯩꯁꯥꯁꯨ ꯄꯩꯁꯥꯁꯨ ꯌꯥꯝ ꯆꯠꯈ꯭ꯔꯦ ꯏꯟꯁꯥꯡ ꯅꯥꯄꯤ ꯂꯩꯕꯗ
ꯆꯠꯇ꯭ꯔꯁꯨ ꯌꯥꯗꯕ ꯑꯩꯈꯣꯏꯗꯤ
ꯎꯝ
ꯂꯦꯝꯅ
ꯌꯨꯝꯗ ꯂꯩꯇ꯭ꯔꯤꯕꯅꯤ ꯅ
ꯑ ꯁꯧꯒ꯭ꯔꯤ ꯐꯥꯎ ꯂꯩꯔꯒ ꯆꯥꯔꯤꯅꯤ
ꯏꯪꯒꯣꯜ ꯁꯦꯝꯕ ꯃꯐꯝꯁꯨ ꯂꯩꯇꯦ ꯁꯤꯗꯗꯤ
ꯎꯝ ꯌꯨꯝꯒꯨꯝꯕ ꯅꯛꯅꯔꯗꯤꯀꯣ
ꯎꯝ
ꯌꯥꯝ ꯐꯒꯗꯕ ꯑꯩꯈꯣꯏꯗꯤ ꯍꯤꯡꯒꯣꯜ ꯈꯔ ꯂꯩꯕꯅꯤꯅ ꯈꯔꯕꯨ ꯐꯩꯌꯦ
ꯎꯝ ꯃ ꯃꯐꯝ ꯂꯩꯔꯗꯤ ꯍꯤꯡꯒꯣꯜ ꯁꯦꯝꯕꯗꯨꯅ
ꯍꯣꯏ ꯌꯥꯝ ꯍꯣꯏ ꯌꯥꯝ ꯀꯥꯟꯅꯔꯕꯅꯦ ꯃꯔꯣꯏ ꯒꯨꯝꯕ ꯁꯧꯒ꯭ꯔꯤꯒꯨꯝꯕ ꯊ ꯊꯝꯃꯒ ꯇꯧꯕꯁꯦ
ꯎꯝ
ꯑꯗꯨꯒꯨꯝꯕꯗꯁꯨ ꯌꯥꯝ ꯆꯠꯂꯦꯕ ꯑꯗꯨꯅ ꯈꯨꯗꯛ ꯈꯨꯗꯛꯇ ꯏꯪꯈꯣꯜꯗꯒꯤ ꯍꯦꯛꯂꯒ ꯊꯣꯡꯕꯗꯣ ꯑꯁ ꯌꯥꯝ ꯅꯨꯡꯉꯥꯏꯕꯅꯦ ꯑꯗꯨꯅ
ꯎꯝ ꯅꯨꯡꯇꯤꯒꯤ ꯆꯥꯕꯅꯤꯅꯀꯣ
ꯍꯥꯏ ꯃꯔꯣꯏꯒꯨꯝꯕꯗꯤ ꯅꯨꯡꯇꯤꯒꯤ ꯍꯥꯞꯇ꯭ꯔꯁꯨ ꯏꯟꯁꯥꯡꯗꯣ ꯍꯥꯎꯇꯕ
ꯎꯝ
ꯎꯝ ꯍꯟꯗꯛ ꯀꯥꯟꯁꯦ ꯀꯔꯤ ꯀꯔꯤ ꯍꯣꯠꯅꯔꯤꯒꯦ ꯑꯗꯨꯝ ꯀꯃꯥꯏꯟ ꯂꯩꯔꯤꯒꯦ
ꯑꯗꯨꯝ ꯂꯥꯏꯔꯤꯛ ꯇꯝꯔꯒ ꯂꯩꯌꯦꯗ ꯊꯕꯛꯁꯨ ꯇꯧꯗꯦ
ꯎꯝ
ꯍꯟꯗꯛ ꯍꯟꯗꯛꯒꯤꯁꯦ ꯂꯣꯏꯗꯣꯔꯦꯕ
ꯑꯥ
ꯑꯗꯨ ꯂꯣꯏꯔꯀꯥꯟꯗ ꯀꯩꯀꯩꯅꯣ ꯑꯃꯨꯛ
ꯅ ꯂꯩꯁꯥꯕꯤ ꯑꯣꯏꯔꯝꯈꯤꯅꯤ
ꯍꯣꯏ ꯍꯣꯏ ꯆꯍꯤ ꯌꯥꯝꯗ꯭ꯔꯤꯗ
ꯆꯪꯅꯤ ꯇꯝꯗ꯭ꯔꯁꯨ ꯌꯥꯗꯕ ꯄꯩꯁꯥ ꯇꯥꯟꯗ꯭ꯔꯁꯨ ꯌꯥꯗꯕ
ꯍꯣꯏ ꯑꯗꯨꯅꯦ
ꯌꯥꯝ ꯂꯨꯔꯦꯗꯥ
ꯄꯩꯁꯥ ꯄꯨꯊꯣꯛꯇ꯭ꯔꯁꯨ ꯌꯥꯗꯕ
ꯎꯝ ꯀꯔꯤ ꯀꯔꯤꯅꯣ ꯇꯝꯕ ꯂꯣꯏꯔꯒ ꯍꯣꯠꯅꯧ
ꯎꯝ
ꯑꯩꯈꯣꯏꯗꯤ ꯑꯁ ꯌꯥꯝ ꯄꯥꯜꯂꯨꯔꯕꯅꯤꯅ ꯆꯠꯊꯣꯛꯄꯁꯨ ꯌꯥꯗ꯭ꯔꯦ ꯍꯣꯠꯅꯕ ꯁꯨ ꯌꯥꯗ꯭ꯔꯦ ꯑꯗꯨꯝ ꯌꯨꯝꯗ ꯂꯩꯔꯒ
ꯎꯝ
ꯂꯩꯔꯦ ꯁꯨꯔꯨ ꯁꯨꯔꯨ ꯅꯩꯔꯒ ꯅꯣꯏ ꯏꯃꯥꯒ ꯍꯥꯥ
ꯎꯝ ꯍꯥꯏꯔꯣ ꯍꯥꯏꯔꯣ
ꯅꯣꯏ ꯏꯃꯥꯒ ꯏꯄꯥꯒꯗꯤ ꯑꯗꯨꯝ ꯃꯁꯥ ꯐꯅ ꯂꯩꯔꯤꯕ꯭ꯔ
ꯍꯣꯏ ꯂꯩꯌꯦ ꯌꯥꯝ ꯌꯥꯝ ꯑꯍꯟ ꯑꯣꯏꯗ꯭ꯔꯤꯗ
ꯑꯣ
ꯅꯣꯏꯗ ꯀꯣꯏꯕ ꯃꯐꯝ ꯐꯖ ꯐꯖꯕ ꯂꯩꯕ꯭ꯔꯣ
ꯈꯪꯗꯦꯗ ꯑꯩꯁꯨ ꯆꯠꯊꯣꯛꯇꯕꯒꯤꯀꯣ
ꯎꯝ
ꯎꯝ ꯂꯩꯕꯁꯨ ꯌꯥꯏ ꯍꯣꯏ ꯆꯠꯊꯣꯛꯑꯗꯤ ꯑꯗꯨꯝ ꯐꯖꯕ ꯃꯐꯝ ꯉꯥꯛꯇꯅꯤ
ꯎꯝ ꯆꯤꯡ ꯀꯥꯔꯒ ꯑꯗꯨꯝ ꯇꯧꯕꯗꯣ ꯅꯨꯡꯉꯥꯏꯌꯦꯕ
ꯎꯝ ꯆꯤꯡꯖꯨ ꯀꯥꯗꯦ ꯆꯠꯁꯨ ꯆꯠꯊꯣꯛꯇ‌ꯦ ꯑꯗꯨꯝ ꯂꯩ ꯆꯠꯊꯣꯛꯅꯤꯡꯉꯥꯏꯒ ꯂꯩꯇꯦꯗ
ꯎꯝ ꯊꯕꯛꯇꯤ ꯁꯨꯗꯕ꯭ꯔ ꯅꯪ
ꯑꯩ ꯁꯨꯗ‌ꯦ ꯌꯨꯝꯗ ꯑꯗꯨꯝ ꯂꯩ ꯑꯉꯥꯡ ꯁꯦꯟꯅꯔꯒ
ꯎꯝ ꯎꯝ
ꯁꯨꯕ ꯌꯥꯗ꯭ꯔꯦ ꯑꯉꯥꯡ ꯆꯦꯟꯕꯒꯤ ‌
ꯎꯝ ꯑꯣꯏꯔꯝꯅꯤ
ꯁꯨꯅꯤꯡꯉꯁꯨ ꯎꯄꯥꯏ ꯂꯩꯇ꯭ꯔ‌ꯦ
ꯎꯝ ꯑꯉꯥꯡ ꯑꯉꯥꯡ ꯄꯤꯛ ꯄꯤꯛꯄꯩ ꯑ‌ꯣꯏꯔꯝꯅꯤ
ꯎꯝ ꯑꯉꯥꯡ ꯄꯤꯛꯏ
ꯎꯝ
ꯃꯇꯝꯗꯣ ꯄꯥꯝꯃꯨꯕꯒꯤ ꯐꯤ ꯁꯥꯒꯦ ꯇꯧꯔꯒ ꯑꯁ ꯑꯉꯥꯡꯁꯤꯡ ꯁꯥꯊꯤꯕꯒꯤ ꯁꯥꯕ ꯌꯥꯗꯦ
ꯎꯝ ꯐꯤ ꯑꯗꯨꯝ ꯁꯥꯟꯅꯕ꯭ꯔ ꯅꯪ
ꯎꯝ ꯑꯗꯨꯝ ꯁꯥꯏ
ꯎꯝ
ꯍꯥꯎ ꯁ‌ꯦ ꯍꯥꯟꯅꯗꯤ ꯑꯩꯈꯣꯏ ꯁꯥꯔꯒ ꯌꯣꯜꯂꯝꯕꯅꯦ ꯑꯗꯣ ꯍꯧꯖꯤꯛꯇꯤ ꯑꯉꯥꯡ ꯆꯦꯟꯕꯒꯤ ꯌꯣꯟꯅꯤꯡꯉꯥꯏ ꯁꯥꯕ ꯉꯝꯗ꯭ꯔꯦ ꯑꯃ ꯍꯧ ꯍꯧ ꯐꯤ ꯑꯃ ꯍꯧꯕꯗ ꯊꯥ ꯑꯍꯨꯝ ꯃꯔꯤ ꯆꯪꯉꯤ
ꯎꯝ ꯎꯝ ꯍꯣꯏ ꯑꯗꯨꯝ ꯑꯩꯁꯨ ꯇꯝꯅꯤꯡꯕꯅꯦ
ꯌꯥꯗ꯭ꯔꯦ
ꯑꯗꯨ ꯈꯪꯉꯗꯤ ꯍꯤꯡꯕ ꯌꯥꯔꯅꯦꯕ ꯑꯁꯤ
ꯍ‌ꯣꯏ ꯌꯥꯔꯦ ꯍꯧꯖꯤꯛꯀꯥꯟꯗꯤ
ꯎꯝ ꯌꯥꯝ ꯂꯨꯌꯦ
ꯈꯪꯂꯗꯤ ꯂꯨꯗꯝꯅꯦꯗ ꯫
ꯈꯪꯗꯕꯒꯤꯅꯤ
ꯈꯪꯒꯦ ꯇꯝꯒꯦ ꯍꯥꯏꯔꯒ ꯇꯝꯔꯁꯨ ꯂꯨꯃꯟꯕꯒꯤ ꯑꯗꯨꯝ ꯇꯣꯛꯂꯒ ꯂꯩꯔꯕꯅꯦ ꯑꯩꯁꯦ ꯫
ꯎꯝ ꯍꯩꯖꯤꯟꯕꯗꯤ ꯐꯕꯅꯦ ꯑꯩꯈꯣꯏ ꯅꯨꯄꯤꯗꯤꯀꯣ ꯫
ꯎꯝ
ꯅꯪ ꯑꯩꯈꯣꯏ ꯅꯨꯄꯤꯗꯤ ꯐ ꯐꯖꯕ ꯎꯕ ꯌꯥꯗꯦꯕ ꯑꯗꯨꯝ ꯄꯥꯝꯔꯛꯑꯦꯕ ꯑꯗꯨꯅ ꯐꯖꯕ ꯈꯨꯗꯤꯡ ꯂꯩꯅꯤꯉꯥꯏꯗꯤ ꯑꯩꯈꯣꯏꯗꯤ ꯂꯩꯇꯕꯅ‌ꯤꯅ ꯐꯖꯕ ꯎꯔꯗꯤ ꯏꯁꯥꯅ ꯁꯥꯕ ꯍꯩꯔꯗꯤ ꯐꯩꯗꯅ
ꯍꯣꯏ
ꯁ‌ꯦꯠ ꯁꯦꯠ ꯆꯥꯕꯁꯨ ꯌꯥꯗꯕ ꯆꯥꯗ꯭ꯔꯁꯨ ꯌꯥꯗꯕ ꯃꯤꯅ ꯁꯦꯠꯄ ꯎꯔꯗꯤ ꯑꯗꯨꯝ ꯁꯦꯠꯅꯤꯡꯒꯅꯤ ꯫
ꯎꯝ ꯇꯧꯕ ꯇꯧꯕ ꯍꯥꯏꯕꯁꯤꯡꯗꯤ ꯐꯥꯈ꯭ꯔꯦꯅꯦ ꯑꯗꯨꯗꯤ ꯫
ꯎꯝ ꯍꯩꯇꯕꯁꯤꯡꯁꯤꯗꯤ ꯀꯣ ꯀꯩꯅꯣ ꯁꯦꯜꯕꯨ ꯂꯩꯔꯗꯤ ꯌꯥꯔꯦꯗ ꯑꯩꯗꯤꯀ‌ꯣ ꯄꯥꯝꯃꯨꯕ ꯑꯗꯨ ꯂꯩꯅꯤꯉꯥꯏꯗꯣ ꯏꯁꯥꯅ ꯑꯗꯨꯝ ꯍꯩꯔ ꯁꯤꯗ ꯑꯃꯨꯛ ꯂꯩꯅꯤꯉꯥꯏꯗꯣ ꯌꯥꯝ ꯄꯥꯝꯃꯨꯕ
ꯑꯇꯣꯞꯄ ꯑꯇꯣꯞꯄ ꯊꯕꯛꯇꯤ ꯀꯩ ꯀꯩ ꯇꯧꯔꯦ ꯅꯪ?
ꯇꯧꯗꯦꯗ ꯑꯌꯨꯛ ꯍꯧꯒꯠꯂꯒ ꯆꯥꯛ ꯊꯣꯡꯉꯦ ꯆꯥꯛ ꯊꯣꯡꯕ ꯂꯣꯏꯔꯒ ꯌꯨꯝ ꯁꯦꯡꯕ ꯁꯤꯠꯄ ꯇꯧꯔꯦ ꯐꯤ ꯁꯨꯔꯦ ꯑꯗꯨꯝ ꯃꯇꯝ ꯂꯣꯏꯈꯤꯕ ꯈꯪꯗꯦ ꯑꯉꯥꯡ ꯁꯦꯟꯅꯔꯦ
ꯎꯝ
ꯁꯨꯅꯤꯡꯕ ꯃꯇꯝꯗ ꯏꯪꯈꯣꯜ ꯈꯔ ꯈꯔ ꯁꯨ ꯁꯨꯕ ꯑꯗꯨ ꯈꯛꯇꯪ ꯉꯥꯏꯔꯦꯗ
ꯎꯝ
ꯃꯤꯅꯗꯤ ꯐꯤ ꯁꯥꯋꯣ ꯐꯤ ꯍꯧꯋꯣ ꯍꯥꯢꯌꯦ ꯑꯩ ꯈꯪꯗ꯭ꯔꯤ ꯍꯥꯏꯕꯤꯕ ꯁꯥꯅꯤꯡꯉꯁꯨ ꯑꯁ ꯇꯥꯅꯤꯡꯉꯁꯨ ꯎꯄꯥꯏ ꯂꯩꯇ꯭ꯔꯦ
ꯎꯝ ꯃꯃꯥ ꯎꯝ ꯃꯃꯥꯈꯣꯏꯗꯤ ꯏꯃꯨꯡ ꯐꯖꯅꯕ ꯁꯦꯝꯕꯗꯨꯅꯤꯅꯦ ꯃꯣꯢꯒꯤ ꯃꯊꯧꯗꯤ
ꯃꯣꯏꯖꯦ ꯃꯁꯤꯡꯖꯨ ꯊꯤ ꯊꯤ ꯊꯤꯕꯤꯒꯗꯕ ꯑꯩꯈꯣꯏꯅ ꯇꯧꯔꯤꯕ ꯊꯕꯛ ꯃꯌꯥꯝꯁꯦ
ꯍꯣꯏ ꯋꯥꯕꯗꯤ ꯋꯥꯕꯀꯣ
ꯑꯗꯨꯅꯦ ꯑꯗꯨꯝ ꯍꯦꯛ ꯅꯣꯡꯉꯥꯟꯕꯗꯒꯤ ꯂꯦꯡꯕꯁꯤ ꯂꯦꯡꯕꯁꯤ ꯁꯤ ꯅꯨꯡꯊꯤꯟ ꯂꯦꯡꯉꯦ ꯑꯗꯨꯕꯨ ꯁꯤꯒꯤ ꯊꯕꯛ ꯇꯧꯋꯤ ꯍꯥꯏ ꯃꯁꯤꯡ ꯊꯤꯅꯤꯡꯉꯥꯏ ꯂꯩꯇꯕ
ꯎꯝ
ꯂꯧꯒꯨꯝꯕ ꯀꯔꯤꯒꯨꯝꯕ ꯆꯠꯇꯦ ꯍꯥꯏꯕꯗ ꯉꯥꯏꯔꯦ
ꯍꯣꯏ ꯎꯗꯕ ꯊꯕꯛꯅ ꯋꯥꯕ ꯍꯦꯟꯕꯅ‌ꯦ
ꯑꯗꯨꯅꯤ ꯂꯧꯍꯨꯝꯕ ꯆꯠꯄꯗꯨꯅ ꯊꯕꯛ ꯑꯃꯈꯛꯇ ꯑꯃꯈꯛꯇꯪꯗ ꯅꯨꯃꯤꯠ ꯆꯨꯞꯄ ꯁꯨ ꯇꯧꯕ ꯌꯨꯝꯒꯤ ꯊꯕꯛꯅ ꯃꯀꯨꯞ ꯃꯇꯥ ꯑꯁ
ꯍꯣꯏ
ꯑꯗꯨꯅ ꯍꯦꯟꯅ ꯋꯥꯕꯅꯤ ꯅꯣꯏ ꯍꯟꯗꯛꯀꯥꯟꯖ‌ꯦ ꯍꯤꯡꯕꯗ ꯋꯥꯔꯦꯗ
ꯎꯝ ꯏꯔꯥꯡꯅ ꯃꯣꯔ‌ꯣꯟ ꯑꯃ ꯀꯣ
ꯗ꯭ꯔꯁꯨ ꯌꯥꯗꯕ ꯎꯝ ꯍꯤꯡ ꯎꯝ ꯑꯔꯦ ꯇꯝꯗ ꯂꯩꯕ꯭ꯔꯥ ꯆꯤꯡꯗ ꯂꯩꯕ꯭ꯔꯥ
ꯇꯝꯅ ꯂꯩꯌꯦ ꯅꯪꯗꯤ ꯆꯤꯡꯗ ꯂꯩꯕ ꯃꯥꯜꯂ‌ꯦꯀꯣ
ꯑꯩꯖ‌ꯦ ꯑꯩꯁꯨ ꯇꯝꯗ ꯂꯩꯌꯦ
ꯎꯝ ꯎꯝ
ꯑꯩꯅ ꯍꯦꯛ ꯌꯨꯝ ꯄꯥꯜꯂꯛꯄꯗꯒꯤꯀꯣ ꯑꯩꯒꯤ ꯅꯨꯄꯥꯒꯤ ꯌꯨꯝ ꯆꯠꯇ꯭ꯔꯤꯁꯤꯡꯗ
ꯑꯣ ꯑꯣ ꯅꯪꯒꯤ ꯌꯨꯝ ꯑꯁꯦꯡꯕ ꯌꯨꯝꯗꯤ ꯁꯤꯗ ꯑꯣꯏꯔꯕ
ꯎꯝ ꯑꯁꯤꯡꯗꯅꯦ
ꯎꯝ ꯑꯣ ꯊꯕꯥꯛ ꯁꯨꯔꯒ ꯁꯤꯗ ꯂꯩꯕꯀꯣ
ꯊꯕꯛ ꯁꯨꯗꯦꯗ ꯑꯗꯨꯝ